ꯑꯍꯂ ꯍꯜꯂꯣ
ꯇꯥꯏ ꯇꯥꯏ
ꯑ ꯑꯥ ꯀꯔꯤ ꯇꯧꯕ꯭ꯔꯣ
ꯎꯝ ꯕꯣꯜ ꯕꯣꯜ ꯉꯥꯏꯔ ꯂꯩꯔꯤꯅꯦ
ꯑ ꯀꯅꯥ ꯀꯅꯥ ꯑ ꯅꯠꯇꯦ ꯇꯊꯟ ꯇꯔꯣ
ꯊꯟꯇ ꯍꯧꯖꯤꯛꯇꯤ ꯊꯟꯖꯅꯩ ꯂꯥꯛ ꯂꯧꯃꯤꯟꯅꯕꯗꯤ ꯏꯃꯥꯟꯅꯕ ꯂꯧꯃꯤꯟꯅꯕ ꯍꯧꯖꯤꯛꯇꯤ ꯊꯟꯗ
ꯀꯥꯏꯗꯥꯏ ꯌꯦꯡꯗꯣꯏꯕ
ꯌꯨꯝꯗ
ꯑꯣ ꯅꯨꯡꯉꯥꯏꯔꯦꯅ ꯑꯗꯨꯗꯤ
ꯎꯝ ꯎꯝ
ꯑꯦꯟꯖꯣꯌ ꯇꯥꯎ ꯍꯕ꯭ꯔ
ꯅꯪꯗꯤ
ꯑꯩꯗꯤ ꯑꯗꯨ ꯑꯗꯨꯝ ꯐꯝꯅꯕꯉꯂꯅꯤ
ꯊꯗꯣ
ꯄꯨꯛ ꯂꯕꯦ ꯍꯥꯏꯦ
ꯌꯦ
ꯑ
ꯕꯤꯆꯥ ꯑ
ꯎꯝ ꯅꯗꯔ ꯏꯉꯗꯔ ꯅꯥꯏꯇꯦ
ꯎꯝ
ꯅꯪꯗꯤ ꯆꯈ꯭ꯔꯕ꯭ꯔꯣ
ꯑꯩꯉꯣꯟꯗꯒꯤ ꯑꯣꯏꯔꯝꯗ꯭ꯔꯥ
ꯊꯗꯦ ꯍꯧꯖꯤꯛꯀꯥꯟ ꯅꯕꯣꯗꯣꯅꯨꯡ ꯅꯨꯡꯉꯥꯏꯇꯦꯕ ꯃꯦ ꯅꯨꯡꯉꯥꯏꯇꯦ ꯍꯧꯖꯤꯛꯀ ꯍꯧꯖꯤꯛꯛꯇ ꯈꯗ ꯎ
ꯍꯧꯖꯤꯛꯀꯤ
ꯅꯦꯇ꯭ꯔꯥ
ꯍꯧꯖꯤꯛꯇꯤ ꯅꯨꯡꯉꯥꯏꯔꯝꯅꯤꯗ
ꯎꯖ
ꯆꯇꯅꯤ ꯁꯥꯇ꯭ꯔꯕ꯭ꯔꯣ ꯑꯩ ꯑꯁ ꯆꯥꯎꯕ ꯂꯕꯅꯦ
ꯍꯣꯁꯇꯦꯜꯗ
ꯑ
ꯊꯗ ꯀꯩꯗꯧꯤꯅꯣ
ꯑꯗꯨꯝ ꯍꯗꯩ ꯆꯥꯛ ꯊꯣꯡꯕꯒꯤ ꯇꯪꯗꯒꯤ ꯑꯗꯨꯝ ꯃꯁꯔ ꯑꯗꯨꯝ ꯂꯩꯅꯤ
ꯁꯤꯗꯤ ꯄꯥꯛꯇꯔꯤꯗ
ꯔꯁ ꯑꯣꯞꯁꯟꯅꯦ ꯌꯥꯎꯗ꯭ꯔꯗꯤ ꯑꯗꯨꯝ ꯅꯪꯁꯨ ꯍꯣꯁꯇꯦꯜꯗ ꯂꯩꯌꯣ ꯅꯨꯡꯉꯥꯏꯕꯅꯦ
ꯇꯦꯜ ꯂꯔꯤꯗꯤ ꯊꯥ ꯊꯥꯗ ꯄꯩꯁꯥ ꯊꯤꯔꯅꯤ ꯅꯨꯡꯉꯥꯏꯇꯦꯗ
ꯑꯩꯈꯣꯏꯅ ꯄꯩꯁꯥ ꯊꯤꯕ ꯑꯗꯨ ꯑꯣꯏꯅ ꯃꯣꯏꯅ ꯆꯥꯛ ꯊꯣꯡꯉꯅ
ꯏꯁ ꯆꯥꯛ ꯊꯣꯡꯕꯗꯤ ꯏꯂꯥꯏ ꯂꯥꯏꯕꯗꯨꯕꯨ
ꯇꯟ ꯇꯟꯗ ꯃꯇꯝꯁꯨ ꯂꯩꯕꯅꯦ
ꯆꯥꯛ ꯊꯣꯡꯕꯗꯤ ꯊꯅ ꯊꯣꯡꯕꯗꯤ ꯆꯥꯠꯅꯤꯡ ꯆꯥꯅꯤꯡ ꯑꯥꯎ ꯍꯥꯎꯕ ꯆꯥꯅꯤꯅ
ꯎꯝ ꯊꯟꯊ ꯆꯥꯛ ꯆꯥꯎꯕ ꯅꯨꯡꯉꯥꯏꯇꯦ ꯃꯤ ꯄꯨꯜꯂꯒ ꯆꯥꯎꯕꯗꯣ ꯍꯦꯟꯅ ꯌꯥꯝ ꯅꯨꯡꯉꯥꯏꯌꯦꯦ ꯋꯥꯔꯤ ꯁꯥꯟꯅꯅꯤꯡꯉꯥꯏꯒꯤꯁꯨ ꯂꯩꯇꯦꯅ
ꯑꯩ ꯑꯣꯞꯁꯟ ꯑꯃ ꯄꯤꯒꯦꯔꯥ
ꯀꯔꯤ
ꯆꯥꯕ ꯅꯨꯡꯉꯥꯏꯕ ꯑꯣꯞꯁꯟ ꯑꯃ ꯄꯤꯒꯦ
ꯌꯥꯥꯛ ꯑꯍꯥꯎꯄ
ꯅꯠꯇꯦꯗ ꯆꯥꯛ ꯆꯔꯝꯗꯥꯏꯗ ꯏꯃꯥꯟꯅꯕꯤꯁꯤꯡꯕꯨ ꯐꯣꯟ ꯇꯧꯔꯣ ꯇꯧꯒ ꯆꯥꯔꯣ ꯑꯗꯨꯗꯨꯗꯤ ꯦꯁ
ꯐꯥꯏ ꯐꯠꯇ꯭ꯔꯗꯤ
ꯑꯦ ꯈꯠꯇꯗꯤ ꯃꯤ ꯌꯥꯝ ꯂꯩꯁꯤꯗꯤ
ꯑꯣꯏꯔꯁꯨ ꯇꯟꯗ ꯃꯤꯁꯨ ꯂꯩꯩꯅ
ꯇꯟꯒꯅꯨ ꯍꯥꯏꯌꯣ
ꯑꯩ ꯑꯩꯅ ꯑꯩꯅ ꯇꯟꯕꯒꯤꯅꯦ
ꯑꯁ ꯑꯗꯨꯗꯤ ꯄꯨꯟꯁꯤꯁꯦ ꯂꯨꯋꯦꯗ
ꯅꯝ ꯀꯔꯤ ꯃꯆꯥ ꯁꯥꯕ
ꯏꯁꯤ ꯉꯥ ꯆꯥꯏ
ꯍꯥꯎꯅꯪꯒꯅꯤ ꯑꯗꯨꯗꯤ
ꯎꯝ ꯍꯥꯎꯋꯦ ꯇꯨꯔꯦꯟ ꯇꯨꯔꯦꯟꯒꯤ ꯍꯥꯎ ꯉꯥ
ꯅꯣꯏꯟꯅ ꯐꯥꯎꯕ꯭ꯔꯥ
ꯎꯝ ꯉꯁꯤ ꯉꯁꯤ ꯈꯣꯏ ꯇꯨꯞꯄ ꯆꯠꯄ
ꯑꯣ
ꯈꯔ ꯐꯥꯔꯦ ꯇꯥꯔꯦ
ꯋꯥ
ꯎꯝ ꯈꯣꯏ ꯈꯛꯇꯒꯤ ꯅꯠꯇꯦꯗ ꯈꯨꯟꯒꯤꯅꯤꯗ ꯇꯨꯔꯦꯟꯅꯤꯅ
ꯑꯁ ꯑꯗꯨꯗꯤ ꯅꯨꯡꯉꯥꯏꯔꯝꯒꯅꯤ ꯑꯩꯁꯨ ꯑꯗꯨꯃꯥꯏꯅ ꯆꯠꯅꯤꯡꯉꯦꯕꯀꯣ
ꯆꯠꯄ ꯌꯥꯗꯣ ꯑꯗꯨꯗꯤ
ꯑꯁ ꯑꯩꯈꯣꯏꯗꯤ ꯆꯠꯄ ꯌꯥꯗꯦ
ꯀꯩꯒꯤ
ꯑꯗꯦ ꯎ ꯑ ꯍꯧꯖꯤꯛ ꯑ ꯁꯦꯝꯕꯔ ꯀ ꯁꯝꯕ ꯑ ꯑꯗꯨꯝ ꯂꯩꯔꯤꯗꯤ ꯆꯠꯄ ꯌꯥꯏ ꯑꯗꯨ ꯍꯧꯖꯤꯛꯇꯤ ꯌꯥꯗꯦ ꯃꯤ ꯁꯨꯝꯕꯥꯏꯇꯦꯕ ꯁꯠꯅꯤꯡꯒꯗꯧꯕꯗ
ꯑ ꯁꯦꯝꯕꯔꯗꯤ ꯉꯥ ꯐꯥꯕ ꯆꯠꯄ ꯅꯨꯡꯉꯥꯏꯔꯣꯏꯗ
ꯍꯒꯦ
ꯃꯇꯝꯗꯤ ꯍꯧꯖꯤꯛ ꯍꯧꯖꯤꯛꯅꯤ ꯃꯇꯝ ꯅꯨꯡꯉꯥꯏꯕꯁꯦ
ꯑꯗꯨ ꯑꯣꯏꯔꯁꯨ ꯑꯦꯟꯖꯣꯏꯃꯦꯟ
ꯑ
ꯉ ꯃꯁ ꯃꯁꯥꯗ
ꯑꯥ
ꯃꯆꯥ ꯃꯆꯥ ꯑꯣꯏꯅ ꯆꯥꯅꯤꯡꯉꯦ ꯑꯩꯗꯤ ꯆꯥꯎꯕꯗꯣ ꯄꯥꯝꯗꯦ ꯃꯆꯥ ꯃꯆꯥꯥ ꯑꯣꯏꯅ ꯎꯝ ꯃꯆꯝꯆꯥ ꯍ
ꯃꯆꯥ ꯃꯆꯥꯗꯤ ꯄꯨꯂꯞ ꯇꯥꯔꯦꯗꯅ
ꯑꯗꯣ ꯕꯦꯝꯕꯣꯁꯣꯏꯗ ꯊꯝꯕꯗꯣ ꯃꯅꯨꯡꯗ ꯑꯗꯨ ꯑꯣꯏꯅ ꯆꯥꯉꯤ
ꯅꯪꯁꯨ ꯦꯝꯕꯨꯨꯁ ꯄꯥꯝꯗꯅꯦ
ꯏꯁ ꯌꯥꯝ ꯄꯥꯝꯃꯦ ꯁꯅꯦꯗ
ꯆꯤꯀꯦꯟꯗ ꯍꯥꯞꯄꯁꯨ ꯍꯥꯎꯋꯦ ꯂꯣꯏꯅꯃꯛ ꯍꯥꯎꯒꯅꯦ
ꯃꯁꯤꯁꯤ ꯉꯁꯤ ꯇꯧꯔꯕ ꯃꯤꯁꯤꯡꯁꯦ ꯎꯝ ꯃꯤꯁꯤ ꯑꯗꯨꯝꯕꯤꯁꯨ ꯄꯥꯝꯅꯩ ꯄꯥꯝꯃꯦ ꯑꯗꯨꯝ ꯍꯥꯏꯔꯗꯤ
ꯑ ꯁꯤꯖꯅꯤꯅ ꯎꯄꯥꯏ ꯂꯩꯇ ꯑꯩꯈꯣꯏꯗꯤ ꯆꯥꯅꯤꯡꯕꯁꯨ ꯆꯥꯕ ꯐꯪꯗꯦ
ꯎ
ꯍꯥꯏꯕꯗꯤ ꯍꯣꯁꯇꯦꯜ ꯑꯃ ꯄꯤꯗꯦꯕ ꯑꯩꯅ ꯂꯩꯕ ꯂꯩꯕ ꯇ ꯄꯤ ꯔꯥꯛꯇꯕ
ꯑꯗꯨꯗꯨ ꯑꯗꯨ ꯄꯤꯌꯨ ꯍꯥꯏꯕ ꯌꯥꯗ꯭ꯔꯣ ꯍꯣꯇꯦꯜꯗ
ꯑꯦꯁ ꯃꯤ ꯌꯥꯝꯃꯟꯕꯟꯕꯅꯤꯅ ꯇꯥꯡꯉꯦꯅ ꯗꯃꯣ ꯁꯇ
ꯑꯦ ꯅꯨꯃꯤꯠ ꯑꯃꯒꯤꯒꯤ ꯗꯥꯜ ꯂꯩꯕꯤꯗ ꯎꯁꯣꯏ ꯑꯅ ꯂꯩꯕ ꯌꯥꯕꯅꯤꯅ
ꯎꯝ ꯁꯥꯗ ꯃꯣꯏ ꯄꯝꯝꯕꯋ ꯍꯥꯏꯔ
ꯎꯝ
ꯍꯥꯏ
ꯑꯗꯨꯅꯦ ꯄꯨꯟꯁꯤꯁꯦ ꯂꯨꯋꯦ ꯍꯥꯏꯗꯣ
ꯕꯣꯜ ꯕꯣꯜ ꯌꯦꯡꯉꯣꯏꯗ꯭ꯔꯣꯏ ꯅꯣꯏꯗꯤ
ꯎꯝ ꯌꯦꯡꯉꯒꯣꯏ ꯑꯁ ꯌꯦꯡ ꯂꯣꯏꯔꯦ ꯃꯇꯝ ꯑꯃꯁꯁꯨ ꯂꯩꯗꯦꯗ ꯍꯥꯏꯕꯗꯤ ꯑꯗꯨꯝ ꯀ꯭ꯂꯥꯁꯁꯨ ꯂꯩꯕꯅꯤꯅ
ꯑꯦ ꯍꯌꯦꯡꯗꯤ ꯁꯟꯗꯦꯅꯤ ꯀꯩꯅꯣ
ꯑꯣꯏꯔꯁꯨ ꯐꯖꯅ ꯇꯨꯝꯒꯦ ꯅꯠꯇ꯭ꯔꯗꯤ ꯌꯥꯗꯦ ꯏꯅꯔꯖꯤ ꯂꯩꯇꯦꯕ
ꯎꯝ
ꯄꯨꯡ ꯋꯥꯟꯗꯔꯣ ꯅꯣꯡꯗ
ꯎꯝ ꯇꯦꯟ ꯊꯥꯔꯇꯤꯗ ꯃꯥꯜ ꯂꯩꯦ ꯀꯅꯥꯗꯒ ꯑꯃꯗꯣ ꯃꯣꯔꯣꯛꯀꯣ ꯇꯦꯟ ꯊꯥꯔꯇꯤ ꯂꯥꯛꯑ ꯑꯗꯨꯒ ꯄꯨꯡ ꯑꯅꯤ ꯃꯈꯥꯏꯗꯁꯨ ꯂꯩ
ꯌꯥꯪꯗꯣꯏꯔꯥ ꯑꯅꯤꯃꯈꯥꯏꯒꯤ
ꯌꯦꯉꯅꯦ
ꯑꯁ ꯑꯗꯨꯗꯤ ꯅꯣꯏꯗꯣ ꯇꯨꯝꯕꯗꯣ ꯐꯖꯅ ꯐꯪꯗ꯭ꯔꯤꯀꯣ
ꯎꯝ ꯑꯁ ꯉꯔꯥꯡꯁꯨ ꯉꯔꯥꯡꯁꯨ ꯇꯨꯝꯗ꯭ꯔꯤꯗ
ꯑꯥ ꯑꯗꯨꯅꯦꯕ ꯑꯩ ꯏꯁꯇꯦꯇꯥ ꯂꯣꯏꯅꯃꯛ ꯎꯈ꯭ꯔꯦꯕ ꯑ ꯇꯨꯝꯗ꯭ꯔꯒꯇ ꯑꯇ ꯑꯗꯨꯝ ꯇꯧꯗ꯭ꯔꯥ ꯌꯦꯡ ꯗ꯭ꯔꯦꯁꯨ ꯈꯥꯡꯉꯗ ꯁꯤꯅꯥꯪꯒꯥ ꯃ ꯁꯤꯅꯥꯒꯥꯝꯖ ꯍꯥꯏꯗ
ꯈꯪꯕꯕꯨꯗꯤ ꯈꯪꯉꯝꯃꯤ ꯑꯗꯨ ꯌꯦꯡꯒꯗꯤ ꯍꯥꯏꯁꯤꯔꯥ ꯊꯝꯃꯣꯏ ꯄꯦꯜꯂꯦꯕ ꯅꯠꯇ꯭ꯔꯥ
ꯆꯪꯗꯦ ꯏꯟꯇ꯭ꯔꯦꯁ ꯂꯥꯏꯇꯕꯅ
ꯌꯦꯡꯉꯣ ꯏꯟꯇꯔꯦꯁꯇꯣ ꯈꯪꯉꯝꯅꯤ ꯅꯪꯁꯨ
ꯇꯦ ꯑꯁꯤ ꯌꯦꯡꯗ꯭ꯔꯗꯤ ꯌꯦꯡꯕꯗꯤ ꯍꯌꯦꯌꯦꯡ ꯅꯠꯇꯦ ꯊꯕꯛ ꯇꯧꯕ ꯌꯥꯒꯔꯥ ꯑꯗꯨꯝ
ꯑꯗꯨꯅꯦ ꯄꯨꯟꯁꯤꯁꯦ ꯌꯥꯝ ꯂꯨꯑꯦꯕ
ꯑꯗꯨꯅꯦ ꯅꯪ ꯁꯣꯡꯕ꯭ꯔꯥ ꯂꯩꯣꯏꯌꯦꯗꯤ
ꯍꯧꯖꯤꯛ ꯈꯤꯇꯪ ꯈꯤꯇꯪ ꯆꯨꯏ
ꯎꯝ ꯑꯁ ꯑꯩꯈꯣꯏꯗꯨꯁꯨ ꯅꯣꯡ ꯆꯨꯔꯗꯤ ꯐꯥꯒꯗꯕ ꯁꯃꯟꯕꯒꯤ ꯂꯩꯕ ꯌꯥꯗꯦ
ꯈꯤꯇꯪ ꯑꯩꯈꯣꯏ ꯑꯩꯈꯣꯏꯗ ꯈꯤꯇꯪ ꯈꯤꯇꯪ ꯁꯨꯁꯨ ꯂꯣꯏꯔꯔꯦ
ꯑꯣ ꯑꯗꯨ ꯑꯣꯏꯅ ꯑꯗꯨ ꯑꯗꯨ ꯇꯧꯗ ꯐꯥꯏꯅ ꯍꯥꯏꯗꯤ ꯑꯗꯨꯝ ꯏꯪꯕꯒꯤ ꯇꯨꯝꯕꯁꯨ ꯅꯨꯡꯉꯥꯏ ꯅꯨꯡꯉꯥꯏꯌꯦ
ꯎꯝ
ꯅꯣꯡ ꯆꯕꯗ ꯇꯝꯕꯗ ꯜ
ꯃꯥꯅꯦ ꯇꯨꯡꯕꯨꯗꯤ ꯅꯨꯡꯉꯥꯏꯔꯗꯣ ꯒ꯭ꯔꯨꯝ ꯒ꯭ꯔꯨꯝ ꯅꯨꯡꯉꯥꯏꯗꯩ ꯑꯁ ꯅꯨꯡꯉꯥꯏꯇꯦꯗ
ꯊꯟꯗ ꯀꯔꯣꯅꯥ
ꯈꯤꯇꯪ ꯈꯤꯇꯪꯕꯨꯗꯤ ꯀꯤꯗ ꯑꯩꯗꯤ ꯌꯥꯝ ꯀꯤ ꯍꯥꯏꯁꯤꯔ
ꯅꯨꯄꯥ ꯑꯣꯏꯔꯒ ꯀ
ꯑꯦ ꯃꯈꯣꯟ ꯃꯈꯣꯟꯁ ꯌꯥꯝ ꯀꯟꯕꯗꯨꯗ ꯀꯤꯔ
ꯅꯤ ꯀꯤꯗꯦ
ꯌꯥꯏꯅꯦ
ꯎ ꯌꯥꯕꯅꯤ ꯈꯔ ꯌꯥꯕꯅꯤ
ꯏ ꯏ ꯈꯔ ꯇꯨꯡꯉꯥꯟꯥꯟꯕ ꯃꯥꯜꯅ ꯅꯪꯉꯂ
ꯑꯗꯨ ꯑꯣꯏꯕꯒꯤꯔꯥ ꯈꯪꯗꯦ
ꯏꯗꯣ ꯑꯦꯔꯥ ꯕꯤꯔꯥ ꯁꯤꯔ ꯑꯣꯔ ꯑꯃꯗꯤ ꯑꯣꯏꯔꯝꯃꯤ
ꯠ ꯅꯖꯠ
ꯎꯝ ꯌꯦꯠꯂꯣꯏꯗꯤ ꯂꯨꯑꯦꯀꯣ ꯄꯤꯛꯁꯤꯜꯗꯣ
ꯏ
ꯍ ꯃꯩꯗꯤ ꯂꯥꯛꯄ꯭ꯔꯥ
ꯂꯥꯛꯑꯦ ꯅꯣꯏꯅꯦꯗꯤ
ꯂꯥꯛꯑꯦ ꯉꯁꯥꯏ ꯉꯁꯥꯏꯗꯣ ꯃꯥꯏ ꯂꯥꯛꯇꯕ ꯀꯨꯏꯗ꯭ꯔꯤꯗ ꯍꯜꯂꯛꯄ
ꯎꯝ
ꯃꯥꯏꯁꯨ ꯚꯦꯀꯦꯁꯟ ꯆꯠꯄꯤꯈꯤꯕ
ꯅꯣꯡ ꯆꯣ꯭ꯔꯗꯤ ꯃꯥꯥꯏꯁꯨꯂꯒ ꯅ ꯃꯥꯏ ꯅꯥꯛꯇ꯭ꯔꯗꯤ ꯁꯥꯎꯅꯤꯡꯉꯝꯒꯅꯤꯀꯣ ꯃꯑꯣꯡ ꯃꯇ ꯑꯣꯏꯕꯤꯒꯦ
ꯎꯝꯝ ꯅꯨꯅꯤꯃꯤꯠꯅꯤ ꯑꯁ ꯑꯗꯣ ꯍꯟꯗꯛꯇꯤ ꯀ ꯍꯥꯏꯁꯤꯔꯥ ꯕꯦꯇ꯭ꯔꯤ ꯂꯩꯕ ꯌꯨꯝꯗ ꯌꯦꯡꯕꯅꯤꯅ ꯈ ꯅꯨꯡꯉꯥꯏ ꯚꯏ ꯇꯔꯥ
ꯑꯗꯨꯝ ꯄꯨꯂꯞ ꯇꯧꯔꯒ ꯌꯦꯡꯕꯗꯣ ꯅꯨꯡꯉꯥꯏꯉ ꯆꯂꯦꯟ ꯁꯧꯔꯒ
ꯇꯂꯦꯖ ꯇꯧꯕꯗꯤ ꯂꯥꯏꯔꯤꯅꯦ ꯍꯣꯔꯦꯟꯅ ꯆꯥꯛ ꯂꯥꯡꯗꯧꯔꯤꯁꯦ
ꯀꯩꯅꯣꯃ ꯁꯦꯅꯒ ꯆꯥꯎꯅ ꯑꯗꯨ ꯑꯣꯏꯗꯤꯦ
ꯁꯤ ꯌꯥꯏ
ꯎꯝ ꯑꯩꯅ ꯍꯧꯖꯤꯛ ꯑꯥꯏꯗꯤꯌꯥ ꯄꯤꯈ꯭ꯔꯦ ꯇ
ꯑꯥꯏꯗꯤꯌꯥꯗꯣ ꯑꯇꯣꯞꯄꯗ ꯄꯤꯌꯨꯅꯦ
ꯇꯠ ꯊꯣꯡꯅꯒ ꯆꯅꯦ ꯑ ꯆꯣꯅꯥ
ꯆꯥꯛ ꯊꯣꯡꯒ ꯆꯥꯕꯁꯤ ꯃꯤ ꯌꯥꯝꯕꯅꯤꯅ ꯅꯨꯡꯉꯥꯏꯇꯅꯤꯗ
ꯃꯤ ꯀꯧꯁꯜ ꯋꯥ ꯎ
ꯍꯟꯊ ꯑꯣꯏꯩꯗꯤ ꯅꯨꯡꯉꯥꯏꯇꯕ ꯆꯠꯅꯤꯡ ꯆꯠꯅꯤꯡꯕ ꯊꯣꯡꯉꯒ ꯆꯥꯕ ꯌꯥꯕ
ꯑ ꯉꯥꯏꯔꯝꯃꯣꯏ ꯏꯪꯊꯥꯡꯇ ꯆꯥꯕꯗꯤ
ꯏꯃꯥꯟꯅꯕ ꯁꯤꯡꯕꯨ ꯐꯣꯟ ꯏꯃꯥꯟꯅꯕꯁꯤꯡꯕꯨ ꯐꯣꯟ ꯇꯧꯔꯅꯤ ꯊꯣꯡꯉꯅꯤ ꯆꯥꯔꯝꯗꯥꯏꯗ ꯚꯤꯗꯤꯑꯣ ꯀꯣꯜ ꯇꯧꯔꯒ ꯆꯥꯔꯅꯤ ꯂꯣꯏꯔꯦ
ꯗꯤ ꯀꯣ ꯇꯗꯣꯁꯨꯔ ꯗꯤ ꯃꯣꯏꯕꯨ ꯀꯥꯎꯁꯤꯜꯂꯣꯅ ꯃꯣꯏꯒꯤ ꯃꯃꯥꯡꯗ ꯆꯣ
ꯍ
ꯎ
ꯑꯩꯗꯤ ꯀꯩ ꯍꯥꯏꯁꯤꯔꯥ ꯂꯩꯃꯤꯟꯅꯗꯕꯗꯣ ꯑꯗꯨꯒꯨꯝꯕꯇ ꯀꯣꯜ ꯇꯧꯖꯛꯏꯕ
ꯈꯔꯗꯤ ꯂꯨꯕ ꯅ ꯌꯝꯁꯦ
ꯅꯪꯒꯤꯅ ꯍꯦꯟꯅ ꯂꯨꯔꯕꯅꯤꯗ
ꯑꯦ ꯑꯩꯗꯤ ꯑꯗꯨꯃꯥꯏꯅ ꯇꯧꯕꯅꯦ ꯑꯦ ꯑꯩꯅ ꯉꯁꯥꯏ ꯍꯥꯏꯗ꯭ꯔꯣ ꯑꯩꯗꯤ ꯏꯊꯟꯇ ꯆꯕ ꯅꯨꯡꯉꯥꯏꯇꯦꯅ ꯑ
ꯑꯗꯨꯅꯦ ꯑꯗꯨꯅꯦ ꯂꯨꯏꯦ ꯍꯥꯏꯗꯣ
ꯑꯦ ꯂꯗ ꯅꯗ
ꯑ ꯌꯥꯝ ꯃꯝꯃꯤꯅꯦ ꯍꯣꯔꯦꯟꯁꯦ ꯅꯪꯒꯤ ꯁꯨꯒꯅꯤꯔꯥꯔ ꯈꯪꯗꯦ
ꯁꯨꯔꯨꯗꯤ ꯐꯥꯏꯅ ꯇꯃꯁꯨꯨꯝꯃꯥꯏꯅꯦ ꯏꯪꯁꯨꯣ ꯏ ꯑꯩꯈꯣꯏꯗꯤ ꯅꯣꯡ ꯁ ꯁ ꯁꯨꯡꯂꯛꯇꯣꯏ ꯀꯔꯤ ꯀꯔꯥ ꯍꯪꯗꯦ ꯐꯦꯟꯅ ꯊꯥꯔꯨꯁꯨ ꯌꯥꯗꯦ
ꯂꯥꯏꯛ ꯔꯨꯃꯨ ꯂꯥꯏꯛ ꯔꯨꯝꯃꯨ
ꯔ꯭ꯔꯨꯝꯕꯤꯌꯣ ꯅꯪꯅ ꯅꯣꯡ ꯆꯕꯤꯌꯅ
ꯑꯩꯒꯤ ꯂꯥꯛꯈꯝꯁꯨ ꯍꯩꯇꯦꯗ
ꯁ ꯀꯦ
ꯈꯪꯗꯦ ꯑꯗꯨꯝ ꯍꯩꯕꯅꯤ
ꯅꯨꯄꯥꯃꯤ ꯀꯥꯏꯥꯛ
ꯐꯥꯁꯇꯤꯡꯒꯨꯝꯕꯗꯤ ꯂꯧꯕ ꯌꯥꯏ
ꯐꯇꯤꯡ ꯅꯪꯅ ꯐꯥꯁꯇꯤꯡ ꯂꯧꯥꯛꯗ ꯃꯔꯝ ꯑꯩ ꯈꯥꯡꯉꯦ ꯍ ꯍꯟꯖꯥ ꯍꯥꯎꯕ꯭ꯔꯗꯤ ꯐ ꯀꯕꯅ
ꯑꯗꯨꯁꯨ ꯄꯣꯏꯟ ꯑꯃ ꯂꯩꯑ ꯈꯔꯗꯤꯁꯨꯨꯃꯦꯗꯨꯁꯨ
ꯈꯥꯛꯄꯂꯇꯦ ꯌꯥꯝ ꯆꯣꯝꯕꯅꯦ
ꯂꯨꯏꯗ ꯀꯣ ꯄꯨꯟꯁꯤꯁꯦ ꯂꯨꯏꯀꯣ
ꯑꯩ ꯑꯩꯉꯣꯟꯗ ꯂꯨꯗꯦꯗ ꯀꯔꯤꯒꯤ ꯂꯨꯗꯣꯏꯅꯣ ꯂꯨꯕ ꯃꯊꯧ ꯇꯥꯗꯦ
ꯉꯥꯏꯔꯝꯃꯨ ꯉꯥꯏꯔꯝꯃꯨꯨ ꯃꯇ ꯑꯃ ꯂꯥꯛꯈ꯭ꯔꯤ ꯅꯪꯒꯤꯁꯨ
ꯂꯥꯛꯑꯣꯏ ꯂꯥꯛꯑꯣꯏ
ꯁꯣꯏꯗꯅ ꯁꯨꯡꯁꯣꯏ ꯁꯣꯏꯗꯅ ꯂꯥꯛꯅꯤ
ꯌꯦꯡꯕꯁꯦ ꯑꯗꯨꯗꯤ ꯂꯥꯛꯄ꯭ꯔꯥ ꯂꯥꯛꯇꯕ꯭ꯔꯥ ꯍꯥꯏꯗꯣ
ꯎꯝ
ꯑꯩꯅ ꯈꯪꯕꯗꯤ ꯂꯥꯛꯑꯣꯏ ꯂꯥꯛꯑꯣꯏꯗ ꯑꯩꯅ ꯈꯟꯕꯉꯅꯤꯗ
ꯁꯤꯔꯥ ꯏꯊꯥ ꯊꯥꯖꯗꯨꯅ ꯍꯥꯏꯕ ꯇꯥꯔꯦꯅꯦ ꯑꯗꯨ ꯃꯇꯥꯡꯗ ꯑꯗꯨ ꯇꯟ ꯂꯥꯛꯅꯤ
ꯍꯌꯦꯡꯗꯤ ꯑꯗꯨꯝ ꯂꯩꯗꯣꯏꯔꯥ
ꯎꯝ ꯂꯩꯅꯤꯅ ꯍꯌꯦꯡꯅꯤ ꯁꯟꯗꯦꯅꯤꯅ ꯊꯕꯛ ꯆꯠꯄꯁꯨ ꯌꯥꯔꯔꯣꯏ
ꯅꯪꯁꯨꯣꯕꯣ ꯁꯅꯕ꯭ꯔꯥ
ꯎꯝ ꯁꯅꯥꯏꯗ
ꯅꯨꯄꯥ ꯅꯨꯄꯥꯁꯤꯡꯒꯤ ꯣ ꯁꯅꯞꯗ ꯁꯅꯥꯗ꯭ꯔꯗꯤ ꯑꯁ ꯍꯃ ꯑꯗꯨꯃ
ꯁꯅ ꯁꯅꯥꯞꯄꯤ ꯁꯅꯥ ꯇ
ꯍꯩꯇꯕ ꯑ ꯑꯩ ꯈꯪꯉꯦꯕ ꯍꯩꯔꯝꯃꯣ ꯍꯥꯏꯅꯅꯤ ꯅꯨꯄꯥꯅꯦ ꯀꯥꯏꯅ ꯏ ꯏꯁ ꯀꯔꯤꯦꯗꯨ ꯇꯃꯣ ꯍꯥꯏꯅꯤꯡꯕꯗꯤ ꯇꯝꯃꯣ
ꯇꯝꯅꯕ ꯃꯇꯝ ꯍꯦꯜꯂꯦ
ꯎꯝ ꯌꯨꯝ ꯄꯪꯈ꯭ꯔꯕ꯭ꯔꯣ ꯑꯗꯨꯗꯤ
ꯄꯥꯟꯖꯩꯗ
ꯑꯔꯦ ꯅꯪꯦ ꯕꯥꯗ
ꯇꯝꯍꯦꯜꯂꯤ ꯍꯥꯏꯗꯤ ꯎ ꯀ ꯍꯥꯏꯁꯤꯔꯥ ꯈꯔ ꯎꯝ ꯇꯤꯅꯦꯖ ꯇꯤꯅꯦꯖ ꯑꯣꯏꯔꯤꯉꯩꯗ ꯇꯝꯃꯗꯤ ꯐꯖꯅ ꯇꯝꯗꯣꯏꯅꯦꯕ ꯇꯦꯟ ꯂꯣꯏꯔꯒ ꯏꯂꯚꯦꯟ ꯇꯨꯋꯦꯜꯐꯒꯨꯝꯕꯅ ꯀꯣ ꯇꯞꯅꯤꯡ ꯇꯞꯅꯤꯡꯗ ꯐꯖꯅ ꯇꯝꯕꯗꯤ ꯌꯥꯝ ꯍꯥꯏꯗꯣꯏꯕ
ꯁ ꯅꯪꯒꯦ ꯋꯥꯔ ꯌꯥꯗ꯭ꯔꯦ ꯅꯆꯥ ꯂꯩꯕꯌꯦꯀ ꯊꯥꯖꯗꯦ ꯍꯧꯖꯤꯛꯇꯤ
ꯈꯪꯗ꯭ꯔꯦꯗ ꯅꯪ ꯊꯥꯖꯗ꯭ꯔꯗꯤ
ꯍ ꯍꯥꯏ ꯇꯝꯅ
ꯀꯩꯀꯩ ꯇꯝꯈꯤꯦ ꯅꯪꯗꯤ
ꯑꯩꯗꯣ ꯇ꯭ꯔꯅꯤꯡꯕꯥ ꯇꯝꯕ
ꯑꯣ ꯀꯔꯤꯇꯅꯤ ꯁ꯭ꯀꯨꯜ ꯀꯣꯂꯦꯖꯁꯤ ꯂꯣꯏ ꯂꯣꯏꯔꯦ
ꯑꯉꯗꯦ
ꯑꯆꯥ
ꯑꯩ ꯆꯦ ꯇꯗꯗ
ꯀꯂꯦꯁ ꯇꯝꯗꯦ
ꯎꯝ
ꯑꯗꯨꯗꯨꯗꯤ
ꯄꯕꯥ ꯀꯂꯦ
ꯑꯗꯨꯁꯨ ꯌꯥꯏꯅꯦ ꯊꯕꯛ ꯑꯃ ꯇꯧꯔꯗꯤ ꯌꯥꯏꯅꯦ
ꯑꯗꯨꯅꯦ ꯄꯩꯁꯥ ꯌꯥꯝ ꯇꯤꯡ ꯇꯤꯡꯉꯒ ꯇꯧꯗꯣꯏ ꯁꯔꯨꯛꯇꯤ
ꯃꯥꯅꯦ ꯑꯩꯁꯨ ꯀꯣꯂꯦꯖ ꯀꯣꯂꯦꯖ ꯇꯝꯕꯗꯣ ꯄꯩꯁꯥ ꯌꯥꯝ ꯇꯤꯡꯉꯦ
ꯇꯝꯕꯗꯦꯈ
ꯀꯣꯂꯦꯖ ꯂꯣꯏꯔꯒ ꯊꯕꯛꯁꯨ ꯐꯪꯗꯦ ꯀꯔꯤꯁꯨ ꯐꯪꯗꯦ ꯑꯗꯨꯝ ꯌꯨꯝꯗ ꯂꯩꯔꯦ
ꯑꯗꯨꯗꯦ ꯐꯝꯃꯨꯗ꯭ꯔꯥ ꯝ ꯨꯃꯣ ꯊꯥꯎꯣ ꯑꯦꯛꯖꯥꯝꯒꯨꯝꯕ ꯊꯥꯎꯋꯣ ꯍꯥꯏꯕ ꯄꯥꯝꯃꯨꯗ꯭ꯔꯣ
ꯍꯥꯏ ꯑꯦꯛꯖꯥꯝꯒꯨꯝꯕꯁꯨ ꯊꯥꯔꯦ ꯀꯔꯤ ꯑꯥꯔꯃꯤꯔꯥ ꯀꯔꯤ ꯀꯔꯤ ꯀꯔꯥꯔ ꯑꯗꯨꯝ ꯇ꯭ꯔꯥꯏ ꯇꯧꯏꯤ ꯑꯗꯨꯝ ꯐꯦꯜ ꯑꯣꯏꯔꯦ ꯎꯝ ꯔ ꯅꯪꯒꯦ ꯁꯨꯝ
ꯑꯗꯨꯗꯤ ꯅ ꯃꯥ ꯂꯩꯔꯤꯛ ꯄꯥꯗꯕꯒꯤꯅꯦ
ꯎꯝ ꯎꯝ ꯑꯗꯨꯁꯨ ꯍꯥꯏꯐꯝ ꯊꯣꯛꯑꯦ ꯑꯗꯨꯅꯅꯦ ꯅꯪꯒꯤꯁꯨꯨꯝ ꯃꯇꯝ ꯅꯪꯒꯤꯁꯨꯨꯝ ꯃꯇꯝ ꯂꯥꯛꯀꯅꯦ ꯍꯥꯏꯗꯣ
ꯑꯦ ꯂꯥꯛꯑꯣꯦ ꯂꯥꯛꯑꯣꯦ ꯑꯩꯗꯤ
ꯉꯥꯏꯔꯝꯃꯨ ꯉꯥꯏꯔꯝꯃꯨ
ꯎ ꯍꯔꯣꯦ
ꯑꯗꯨꯝꯕꯗꯣ ꯃꯇꯝꯗꯣ ꯂꯥꯛꯈ꯭ꯔꯕꯅꯤꯅ
ꯑꯣꯏ ꯅꯨꯡꯉꯥꯏ
ꯂꯥꯛꯄꯗꯣ ꯂꯥꯛꯄꯗꯣ ꯀꯨꯏꯗ꯭ꯔꯤꯕ ꯂꯣꯏꯗ꯭ꯔꯤꯕ
ꯑ
ꯁꯤꯁꯤꯂꯣ ꯁꯤꯁꯤꯜꯂꯣ
ꯑꯥ ꯇꯥꯕ꯭ꯔꯣ
ꯎꯝ ꯇꯥꯏ ꯊꯗ꯭ꯔꯣ
ꯑ ꯇꯥꯏꯌꯦ ꯇꯥꯏꯌꯦ
ꯆꯦꯛꯁꯤꯜꯂꯨ ꯍꯥꯏꯕ
ꯑ ꯌꯦꯉꯁꯦ
ꯃꯦꯡꯋꯥꯏ ꯂꯨꯕ ꯂꯨꯕ ꯄꯨꯟꯁꯤ ꯃꯇꯝ ꯂꯥꯛꯄ ꯀꯥꯟꯗꯀꯣ ꯑꯣ ꯑꯗꯨꯃꯥꯏꯅ ꯍꯥꯏꯔꯃꯦꯅ ꯍꯥꯏꯅ ꯅꯪ ꯁꯣꯏꯅ ꯅꯤꯡꯁꯤꯡꯂꯛꯅꯤꯀꯣ
ꯍ
ꯌꯥꯏꯅ ꯑꯗꯨꯁꯨ
ꯐꯗ ꯅꯪ ꯅꯪꯅ ꯍꯥꯏꯕꯗꯣ ꯄ ꯑꯩꯅ ꯂꯥꯛꯄ꯭ꯔꯥ ꯂꯥꯛꯇꯕ꯭ꯔꯥꯗꯤ ꯈꯪꯗꯦ ꯈꯃꯦ
ꯊꯥ ꯊꯥꯗꯅ
ꯊ ꯊ ꯐꯁꯦ ꯑꯗꯨꯗꯤ
ꯑ ꯎꯝ ꯁꯣꯝꯕꯤ ꯁꯣꯝꯗꯤ ꯆꯍꯤ ꯀꯌꯥ ꯁꯕ꯭ꯔꯒꯦ
ꯑꯔꯣ
ꯎꯝ
ꯊꯁꯦ
ꯇ꯭ꯋꯦꯟꯇꯤ ꯊ꯭ꯔꯤ
ꯎꯝ
ꯑꯆꯥ ꯑꯩꯉꯣꯟꯗꯒꯤ ꯈꯤꯇꯪ ꯖꯨꯅꯤꯌꯔ ꯑꯣꯏꯒꯦ ꯑꯗꯨꯗꯤ
ꯑꯣ ꯅꯪꯗꯤ ꯅꯆꯤꯟ ꯉꯅꯥꯎ ꯀꯌꯥ ꯁꯨꯕ
ꯑꯩ ꯃꯔꯤ
ꯎ ꯑꯪꯍꯥꯟ꯭ꯔ
ꯁꯤꯀꯦ ꯏꯟꯅ ꯁꯀꯦꯜ ꯑꯩꯒꯤ ꯃꯈꯥꯗ ꯑꯅꯤ ꯂꯩ ꯅꯨꯄꯤ ꯑꯃꯒ ꯅꯨꯄꯥ ꯑꯃ
ꯎ ꯅꯨꯄꯤ ꯑꯅꯤ ꯅꯨꯄꯥ ꯅꯨꯄꯤ ꯑꯅꯤ ꯅꯨꯄꯥ ꯑꯅꯤ ꯍꯀꯣ
ꯑꯩꯒꯤꯔꯣ
ꯇꯥꯕ꯭ꯔꯣ
ꯇꯥꯏ ꯑꯩꯒꯤꯔꯣ
ꯎꯝ ꯑꯣꯏꯔꯝꯒꯅꯤ ꯅꯪꯒꯤ ꯑꯣꯏꯔꯝꯒꯅꯤ
ꯅ ꯀꯒ
ꯎꯝ ꯑꯣꯔꯝꯒꯅꯦ
ꯎ ꯅꯨꯄꯥ ꯑꯍꯨꯝ
ꯅꯨꯄꯥ ꯑꯍꯣꯡ ꯑꯣ ꯑꯁ ꯑꯗꯨꯗꯤ ꯅꯨꯄꯤꯗ ꯌꯥꯝ ꯂꯨꯅ ꯇꯧꯔꯝꯒꯅꯤ
ꯑꯗꯨ ꯑꯗꯨꯅꯦ ꯑꯩꯅ ꯍꯥꯏꯗꯣ ꯉꯁꯥꯏꯅ ꯄꯨꯟꯁꯤꯁꯦ ꯂꯨꯑꯦ ꯂꯨꯋꯦ ꯍꯥꯏꯗꯣ
ꯏꯁ ꯀꯔꯤꯒꯤ ꯅꯨꯄꯤ ꯂꯨꯅ ꯇꯧꯕꯒꯤ ꯄꯨꯟꯁꯤ ꯅꯪꯒꯤ ꯄꯨꯟꯁꯤꯗ ꯂꯨꯕ꯭ꯔꯥ
ꯑꯦ ꯑꯗꯨꯁꯨ ꯑꯗꯨ ꯈꯛꯇꯁꯨ ꯅꯠꯇꯦ ꯑꯁ ꯂꯨꯏꯅꯦ ꯍꯥꯏꯅꯤ ꯍꯥꯏꯁꯨ
ꯍꯥ
ꯇ꯭ꯋꯦꯟꯇꯤ ꯊ꯭ꯔꯤ ꯑꯣꯏꯔꯗꯤ ꯊꯥꯎꯖꯟ ꯇꯨ ꯊꯥꯎꯖꯟ ꯇ꯭ꯋꯦꯟꯇꯤ ꯊ꯭ꯔꯤ ꯑ ꯅꯪꯉꯣꯟꯗꯒꯤ ꯑꯃ ꯍꯦꯜꯂꯦ ꯍꯥꯏꯅ
ꯑꯣ ꯑꯗꯨ ꯑꯣꯏꯦ ꯇ꯭ꯋꯦꯟꯇꯤ ꯐꯣꯔ ꯀꯣ
ꯎꯝ
ꯑꯗꯨ ꯑꯣꯏꯔꯁꯨ ꯆꯞ ꯃꯥꯟꯅꯩꯗ ꯀꯩꯝ ꯑꯣꯏꯔꯛꯗꯣꯏꯅꯤ
ꯑꯦꯦ ꯅꯠꯇꯦ ꯅꯠꯇꯦ ꯅꯠꯇꯦ ꯑꯃ ꯍꯦꯟꯕ ꯑꯃ ꯍꯦꯟꯕꯁꯨ ꯍꯦꯜꯂꯦ
ꯑ ꯇ ꯃꯅ ꯇꯅꯤꯁꯤ ꯌꯥ ꯑꯗꯨ ꯐꯗꯤ ꯅꯪꯒꯤꯤ ꯅꯁꯦ ꯀꯨꯝꯕꯅꯦ
ꯍꯌꯦꯡꯋꯥꯏ ꯑꯃꯨꯛ ꯐꯝꯅꯔꯗꯤ ꯀꯤꯏ ꯍꯥꯏꯁꯤꯔꯥ ꯏꯕꯨꯡ ꯏꯕꯨꯡ ꯏꯕꯨꯡ ꯏꯕꯨꯡ ꯀꯒ
ꯀ꯭ꯔꯦ ꯐꯉ
ꯆꯠꯇ꯭ꯔꯥꯒ ꯏꯌꯥꯝꯕ ꯏꯌꯥꯝꯕ
ꯅꯪꯅ ꯑꯩꯉꯣꯟꯗ ꯏꯆ ꯅꯠꯇ꯭ꯔꯗꯩꯅꯦ
ꯑꯦ ꯑꯩꯉꯣꯟꯗꯒꯤ ꯅꯅꯨꯡꯅꯤꯒꯗꯤꯗꯤ ꯇ꯭ꯋꯦꯟꯇꯤ ꯊ꯭ꯔꯤꯒ ꯇ꯭ꯋꯦꯟꯇꯤ ꯐꯣꯔꯗ ꯃꯅꯥꯗ ꯑꯃ ꯍꯦꯜꯂꯤꯦ ꯑꯩꯅ
ꯑꯗꯨ ꯑꯗꯨꯗꯤ ꯃꯥꯅꯁꯦ
ꯑꯦ ꯃꯟꯗꯨ ꯅꯠꯇꯦ
ꯍꯦ ꯃꯅꯁ ꯍꯥꯏ ꯑꯃ
ꯇꯣꯕꯔ
ꯑꯦꯦ ꯑꯗꯨꯅꯦꯕ ꯅꯪꯅ ꯑꯣꯛꯇꯣꯕꯔ ꯑꯣꯏꯗꯤ ꯆꯞ ꯃꯅꯩꯌꯦꯕ ꯑꯩ ꯑꯩꯅ ꯇ꯭ ꯑꯩꯅ ꯇ꯭ꯋꯦꯟꯇꯤ ꯐꯣꯔ
ꯍꯧꯖꯤꯛ ꯇ꯭ꯋꯦꯟꯇꯤ ꯁꯤꯛꯁ ꯀꯣ ꯇ꯭ꯋꯦꯟꯇꯤ ꯇ꯭ꯋꯦꯟꯇꯤ ꯇ꯭ꯋꯦꯟꯇꯤ ꯁꯚꯦꯟ ꯇ ꯂꯥꯛꯄ ꯀꯥꯟꯗ ꯑꯩꯅ ꯇ꯭ꯋꯦꯟꯇꯤ ꯐꯣꯔ ꯑꯣꯏꯕ ꯀꯥꯟꯗ ꯅꯪꯁꯨ ꯇ꯭ꯋꯦꯟꯇꯤ ꯐꯣꯔ ꯑꯣꯏꯔꯤꯅꯦꯕ
ꯅꯇ ꯑꯣꯀꯛꯇꯣꯕꯔ ꯔ ꯍꯟꯗꯛ ꯑꯣꯛꯇꯣꯕꯔ ꯂꯥꯛꯑꯗꯤ ꯇ꯭ꯋꯦꯟꯇꯤ ꯐꯥꯏꯚ ꯑꯣꯏꯔꯅꯤ ꯑꯩꯗꯤ
ꯉꯁꯁꯤꯔꯣ
ꯏꯁ ꯀꯅꯣ ꯑꯗꯨꯗ ꯅꯠꯇ꯭ꯔꯗꯤ ꯑꯗꯨ ꯅꯠꯇ꯭ꯔꯗꯤ ꯇ꯭ꯋꯦꯟꯇꯤ ꯊ꯭ꯔꯤ ꯑꯣꯏꯔꯅꯤ ꯑꯩꯁꯨ
ꯑꯦ ꯅꯪ ꯅ ꯇ꯭ꯋꯦꯟꯇꯤ ꯐꯣꯔ ꯍꯥꯏꯕ ꯅꯠꯇ꯭ꯔꯣ ꯑꯣ ꯅꯪ ꯑꯣ ꯑꯣꯛꯇꯣꯕꯔ ꯂꯇ꯭ꯔꯦꯀꯣ
ꯑꯣꯛꯇꯣꯕꯔ ꯂꯥꯛꯇ꯭ꯔꯤ ꯑꯣꯛꯇꯣꯕꯔ ꯂꯥꯛꯑꯗꯤ ꯇ꯭ꯋꯦꯟꯇꯤ ꯐꯥꯏꯚ ꯑꯣꯏꯅꯤꯕ
ꯑꯣ ꯑꯗꯨ ꯑꯣꯏꯔꯁꯨ ꯆꯞ ꯃꯥꯟꯅꯏꯗ
ꯎꯝ ꯑꯣꯏꯔꯝꯅꯤ ꯑꯣꯏꯔꯝꯅꯤ
ꯎꯝꯅ
ꯈꯔꯦꯅꯦ ꯇꯝꯅꯅ ꯈꯂꯨ
ꯑꯗꯨ ꯑꯣꯏꯔꯁꯨ ꯑꯩꯅ ꯅꯪꯒꯤ ꯅꯠꯆꯩꯅꯦ ꯁ ꯁꯦꯅ ꯀꯥꯎꯕꯤ
ꯑꯗꯨꯅꯦ ꯂꯨꯑꯦ ꯍꯥꯏꯗꯣ
ꯂꯨꯕ ꯑꯃꯊꯧ ꯇꯥꯔꯦ ꯑꯗꯣ ꯁꯤꯗꯗꯤ
ꯎꯝ ꯅꯪꯒꯤꯗꯣ ꯈꯔ ꯋꯥꯠꯄꯒꯤꯅꯤꯀꯣ ꯑꯍꯥꯛ ꯂꯩꯔꯤꯗꯤ ꯂꯨꯕ ꯍꯧꯔꯅꯤ ꯇꯥꯕ꯭ꯔꯣ
ꯍꯥꯎ ꯇꯥꯏꯌꯦꯦ
ꯑꯦ ꯀꯩꯅꯣ ꯑꯗꯨꯝ ꯅꯣꯛꯑ ꯂꯩꯔꯤꯗꯣ ꯑꯗꯨꯝ ꯀꯅꯥ ꯀꯅꯥ ꯂꯩꯒꯦ
ꯑꯩꯗꯤ ꯏꯃꯥꯟꯅꯕꯤꯒ ꯏꯃꯥꯟꯅꯕꯤꯕꯨ ꯅꯣꯛꯄꯅꯦ ꯅꯪꯉꯣꯟꯗ ꯅꯠꯇꯦ
ꯑꯁ ꯃꯥꯟꯕꯤ ꯂꯩꯔꯤꯗꯤ ꯌꯥꯝ ꯅꯨꯡꯉꯥꯏꯔꯑꯝꯅꯤꯗ
ꯑꯗꯨꯅꯦ ꯏꯊꯟꯇ ꯂꯩꯕ ꯅꯨꯡꯉꯥꯏꯇꯦ ꯍꯥꯏꯕ ꯅꯠꯇ꯭ꯔꯣ ꯑꯩꯅ ꯉꯁꯥꯏꯗꯒꯤ
ꯑꯗꯨꯁꯨ ꯌꯥꯏ ꯄꯣꯏꯟ ꯑꯃ ꯂꯩ ꯑꯗꯨꯁꯨ
ꯀꯤꯕ ꯃꯇꯝꯗꯁꯨ ꯃꯣꯏ ꯂꯩꯔꯤꯅꯤꯅ ꯑꯗꯨꯝ ꯅꯨꯡꯉꯥꯏꯅ ꯅꯨꯡꯉꯥꯏꯇꯕ ꯃꯇꯝꯗꯨꯁꯨ
ꯀꯤꯕ ꯃꯇꯝꯗ ꯄꯨꯂꯞ ꯀꯤꯕ
ꯑ ꯃꯦ ꯃꯣꯏꯅ ꯀꯤꯗꯕꯒꯤ ꯇꯥꯏꯞꯇ ꯇꯧꯋꯤꯅ ꯁꯔꯤꯅ
ꯁꯔꯤ ꯌꯥꯏ
ꯄ ꯑꯃ
ꯁꯨ ꯈꯥꯗꯤ ꯂꯩ
ꯑꯩꯅ ꯍꯥꯏꯕꯗꯣ ꯄꯣꯏ ꯌꯥꯝ ꯌꯥꯝꯃꯟꯈ꯭ꯔꯦ
ꯅꯤ ꯄꯨꯟꯁꯤꯁꯦ
ꯍꯣꯏ ꯑꯗꯨꯔꯝꯒꯅꯤ ꯅꯪꯒꯤ ꯄꯨꯟꯁꯤ
ꯁꯤꯁꯤ ꯌꯥꯗꯦꯅꯦ ꯅꯣꯡ ꯈꯔ ꯈꯔ ꯆꯨꯋꯦ ꯍꯧꯖꯤꯛ
ꯑ ꯑꯩ ꯐꯔꯌꯦꯅ ꯑꯩꯈꯣꯏ ꯑꯗꯨꯗꯤ ꯅꯣꯡ ꯆꯗꯛꯇ ꯀꯔꯤ ꯌꯥꯅ ꯁꯥꯃꯟꯕꯒꯤ ꯑꯗꯨꯝ ꯁꯨ ꯌꯥꯔꯣꯏ
ꯎꯝ ꯍꯦꯟ
ꯑ
ꯑꯦꯦꯟ ꯑꯣꯟ ꯊꯥꯔꯒ ꯇꯨꯝꯕꯅꯨ
ꯑꯩꯒꯤ ꯐꯦꯟꯗꯣ ꯌꯥꯗꯦꯕ ꯁꯦꯝꯕꯤꯌꯣ ꯍꯥꯏꯔꯁꯨ ꯁꯨꯡ ꯁ ꯁꯉꯞꯇꯦ ꯀꯔꯤ ꯀꯔꯥꯅꯦ ꯂ ꯐꯣꯏꯗ ꯑꯩꯒꯤ ꯐꯦꯟꯗ ꯆꯠꯇꯦ ꯋꯥ ꯑꯗꯨ ꯑꯣꯏꯗꯒꯤ
ꯑꯗꯨꯗꯤ ꯋꯤꯟꯗꯣ ꯍꯥꯡꯉꯣ ꯋꯤꯟꯗꯣ ꯋꯤꯟꯗꯣ ꯂꯩꯗꯅ
ꯀ ꯑꯁꯗꯣ ꯂꯥꯏ ꯂꯥꯏꯔꯁꯨ ꯌꯥꯗ ꯍꯥꯏ
ꯏꯗ ꯍꯪꯁꯨ ꯁꯥꯏ ꯍꯥꯏꯦꯕ
ꯑ ꯀ ꯌꯥꯝꯃꯟꯕꯒꯤꯌꯦ ꯌꯥꯗꯦ
ꯏ ꯀꯥꯡꯉꯩ ꯃꯔꯝꯕꯨꯗꯤ ꯅꯦꯠ ꯂꯩꯗꯅ
ꯑꯗꯨ ꯑꯣꯏꯔꯁꯨ ꯑꯗꯨ ꯍꯥꯞꯄꯒꯤꯅꯦ ꯁꯥꯕꯗꯣ ꯍꯦꯟꯅ ꯁꯥꯏꯌꯦ ꯍꯥꯏꯕꯅꯦ
ꯑꯗꯨ ꯑꯣꯏꯔꯗꯤ ꯊꯣꯡꯗꯣ ꯍꯥꯜꯂꯣ
ꯑ ꯌꯥꯗꯦ ꯌꯥꯗꯦ ꯊꯣꯡꯉꯒ ꯂꯥꯁ ꯑꯣꯞꯁꯟ ꯌꯥꯗꯦ ꯌꯥꯗꯦ ꯃꯤꯕꯨ ꯎꯍꯟꯗꯣꯏꯔꯣ
ꯑꯦ ꯇꯨꯝꯃꯕꯨ ꯃꯤ ꯀꯅꯥꯅ ꯎꯅꯤ
ꯎꯒꯅꯤ ꯌꯦꯡꯅꯤꯡꯕ ꯃꯤꯅ ꯑꯗꯨꯝ ꯂꯥꯛꯑꯗꯤ ꯎꯒꯅꯤꯅ
ꯌꯦꯦ ꯌꯦꯡꯉ ꯂꯥꯛꯑꯗꯤ ꯑꯗꯨꯝ ꯌꯦꯡꯃꯤꯟꯅꯕ ꯇꯥꯔꯅꯦ ꯑꯗꯨꯝ ꯌꯦꯡꯉ ꯂꯩꯔꯒꯦ ꯀꯩꯅꯣ
ꯌꯥꯗꯦ ꯌꯥꯗꯦ
ꯍꯡꯅꯤꯡꯉꯥꯏ ꯂꯥꯛꯑꯗꯤ ꯂꯥꯛꯑꯣ ꯂꯥꯛꯑꯣ ꯍꯌꯦꯡ ꯀꯧꯕ ꯌꯥꯗ꯭ꯔꯣ
ꯑꯁ ꯍꯧꯖꯤꯛ ꯍꯧꯖꯤꯛ ꯑ ꯣ ꯍ ꯑꯣꯏꯗ꯭ꯔꯣ
ꯑꯣ ꯍꯧꯔꯝꯅꯤ ꯍꯧꯖꯤꯛꯇꯤ ꯇꯦꯟ ꯊꯥꯔꯇꯤꯗ ꯂꯩꯕꯅꯦꯅ
ꯑꯣ ꯌꯦꯡꯉꯣ ꯑꯗꯨꯗꯤ
ꯌꯦꯡꯉꯦ ꯎꯝ ꯑ ꯃꯤ ꯃꯤ ꯌꯥꯝ ꯂꯩꯕꯅꯤꯅ
ꯀꯧꯁꯤꯜꯂꯣ ꯑꯗꯨꯗꯤ ꯂꯥꯛꯑꯣ ꯑ ꯀꯧꯁꯤꯜꯂꯣꯧꯕ
ꯎꯝ ꯊꯝꯗ
ꯑꯁ ꯑꯩꯒꯤ ꯆꯖꯥꯔ ꯀꯗꯥꯏꯗ ꯊ ꯕꯪꯦ
ꯍꯜꯂꯣ
ꯍꯥꯎ ꯇꯥꯏꯌꯦ ꯇꯌꯦꯌꯦ ꯑꯗꯕ꯭ꯔꯣ
ꯀꯕ
ꯅꯠꯇꯦ ꯅꯠꯇꯦ ꯅꯪꯒꯅꯦ ꯑꯣꯅꯔ ꯑꯩꯒꯤꯟꯅ ꯍꯅꯔ ꯀꯗꯦ
ꯈꯪꯒꯩꯗ
ꯅꯋꯥꯛꯅꯔ ꯅ ꯅꯪꯒꯤꯔ ꯑꯩꯒꯤꯔ ꯐꯣꯟꯅꯔ
ꯑꯁ ꯑꯩꯉꯣꯟꯗ ꯁꯥꯃꯟꯕꯒꯤ ꯑ
ꯃꯔꯔ ꯃꯔꯛꯇ ꯑꯗꯨꯝ ꯅꯨꯡꯉꯥꯏꯕ
ꯎꯝ ꯁꯥꯎꯕꯅꯤꯅ ꯐꯣꯟꯁꯨ ꯌꯥꯝ ꯁꯥꯎꯋꯦ
ꯐꯣꯟꯗꯨꯣ ꯃꯔꯛ ꯃꯔꯛꯇꯗꯤ ꯐꯤꯆꯔ ꯊꯝꯃꯨ
ꯐꯦꯁ ꯂꯩꯇꯦ ꯑꯩꯈꯣꯏꯒꯤ ꯍꯣꯁꯇꯦꯜ ꯂꯩꯕꯅꯤꯅ ꯀꯦꯁꯀꯨꯃꯥꯔ ꯊꯝꯂꯦ ꯅꯪ ꯂꯩꯕꯤꯌꯣ ꯑꯗꯨꯗꯤ
ꯎꯝ ꯍꯦꯡꯋꯥꯏ ꯍꯌꯦꯡꯋꯥꯏ ꯂꯩꯈꯤꯒꯦ
ꯑꯩ ꯇꯝꯕ ꯂꯩꯣꯏꯈ꯭ꯔꯦ ꯍꯥꯏꯔꯤꯗꯤꯅ ꯐ꯭ꯔꯤꯖꯇꯣ ꯇꯧꯖꯔꯣꯅ ꯑꯩꯅ ꯑꯗꯨꯗꯤ
ꯃꯇꯝ ꯃꯇꯝ ꯌꯥꯝ ꯂꯩꯔꯤꯗ
ꯅꯣꯏꯇ꯭ꯔꯦ ꯍꯠꯇꯝꯕ ꯅꯣꯏꯇꯦ ꯑ ꯇꯝꯕ ꯣꯏꯗꯣꯏꯦ
ꯂꯣꯏꯔꯁꯨ ꯃꯇꯝ ꯂꯩꯗꯅ ꯍꯤꯡꯉꯤꯁꯤꯅ
ꯑꯩ ꯑꯗꯨꯗꯤ ꯑꯗꯨꯗꯤ ꯑꯩ ꯐ꯭ꯔꯤꯖꯇ ꯄꯨꯔꯒ ꯆꯠꯂꯣ ꯍꯥꯏꯕ꯭ꯔꯣ
ꯎꯝ ꯑꯗꯨꯁꯨ ꯄꯅꯤꯡ ꯂꯩ
ꯐꯩꯅꯦ ꯐꯩꯅꯦ ꯐ꯭ꯔꯤꯗ ꯑꯣꯏꯅ ꯄꯤꯒꯦ ꯍꯥꯏꯔꯗꯤ
ꯅꯣꯡ ꯇꯨꯁꯦ ꯅꯨꯡꯉꯥꯏꯁꯨ ꯅꯨꯡꯉꯥꯏ ꯅꯨꯡꯉꯥꯏꯁꯨ ꯅꯨꯡꯉꯥꯏꯇꯦꯗ
ꯍ ꯃꯥꯏ ꯃꯔꯦꯗꯤꯀ ꯐꯣꯟꯣꯟ ꯆꯁ ꯇ
ꯃꯥꯏ ꯃꯂꯗꯤ ꯇꯔꯂꯦ
ꯃꯔꯀꯅꯣꯅ ꯍꯥꯏꯌꯣꯠ ꯑꯣꯏ
ꯂꯥꯏ ꯂꯥꯏ ꯈꯨꯔꯨꯝꯕ ꯆꯠꯄ ꯌꯥꯔꯣꯏꯅꯦ
ꯎꯝ ꯏꯁꯁ ꯅꯪ ꯆꯨꯕꯒꯦ
ꯎꯝ ꯅꯣꯡ ꯆꯨꯕꯒꯤ ꯑꯦꯛꯁꯀ꯭ꯌꯨꯁ ꯂꯒ ꯇꯥ ꯄꯅꯤ
ꯎ ꯈꯥꯏꯉꯦ ꯅꯪ ꯇꯥꯟꯒꯦ ꯍꯥꯏꯕꯗ ꯀꯗꯥꯔ ꯇꯅꯣ
ꯇꯟꯕꯗꯤ ꯈꯤꯇꯪꯅꯦ ꯈꯔꯅꯦ
ꯑ
ꯌꯥꯕ ꯅꯥꯇꯩꯦꯗ
ꯈꯔ ꯈꯔ ꯈꯔ ꯈꯔꯗꯤ ꯂꯩꯕ ꯇꯥꯕ ꯅꯠꯇ꯭ꯔꯗꯤ ꯂꯨꯋꯦꯕ
ꯅꯪ ꯈꯨꯆꯦ ꯁꯔꯣ ꯌꯥꯝ ꯂꯣ ꯑꯣꯏ ꯀꯣ ꯉꯉꯥꯏꯇꯦꯗ
ꯃꯁꯨ ꯎ ꯄꯥꯏ ꯂꯩ ꯑꯩꯇꯔꯤ ꯑꯗꯨꯅꯥ
ꯎꯄꯥꯏ ꯂꯩꯣ
ꯏꯄꯥꯥꯏ ꯂꯩꯌꯨ ꯍꯥꯏꯔꯒꯩꯗꯤ ꯑꯣꯞꯁꯟ ꯑꯃ ꯄꯤꯔꯛꯑꯣꯅꯦ
ꯑꯞꯗꯥꯎꯟ ꯇ ꯋꯥ ꯇꯥꯗꯤꯦ
ꯑꯞ ꯗꯥꯎꯟ ꯇꯧꯔꯒ ꯑꯣꯞꯁꯟ ꯂꯩꯈꯔꯅꯤ
ꯑ ꯂꯩ ꯂꯩ ꯋꯥꯔꯗꯤ ꯊꯕꯛ ꯇꯅꯤꯡ ꯇꯧꯅꯤꯡꯉꯤꯅ
ꯀꯩꯍꯕ
ꯌꯥꯔꯦ ꯌꯥꯍꯦꯒ ꯌꯥ
ꯍꯜꯂꯣ
ꯑꯥ ꯇꯥꯏꯌꯦꯦ ꯇꯥꯏꯌꯦꯦ ꯇꯥꯗꯕ꯭ꯔꯣ
ꯍꯜꯂꯣ ꯇꯥꯕ꯭ꯔꯥ
ꯑꯥ ꯇꯥꯏꯌꯦ ꯑꯩꯒꯤꯦꯕꯨꯣ ꯐꯣꯟ ꯇꯥꯗꯕ꯭ꯔꯣ
ꯍꯜꯂꯣ
ꯑ ꯑ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯈꯕ꯭ꯔꯣ ꯍꯜꯂꯣ ꯍꯦꯜꯂꯣ ꯍꯦꯜꯂꯣ